ꯑꯥ ꯀꯩꯗꯧꯔꯤꯅ
ꯎꯝꯝꯥꯎ ꯃꯣꯏꯗ
ꯍꯧꯖꯤꯛꯇ ꯂꯥꯛꯏꯔꯣ ꯀꯨꯏꯔꯕꯣ
ꯉꯥꯎ ꯑꯣꯏ ꯆꯥꯛꯀ ꯑꯣꯏꯣꯏ ꯐ
ꯆꯥꯠꯇꯣꯛꯈ꯭ꯔꯦ
ꯊꯣꯡꯕ ꯂꯣꯏꯈ꯭ꯔꯦ
ꯑꯣ ꯅꯪ ꯑꯃꯨꯛ ꯊꯣꯡꯉꯤꯔꯣ ꯅꯪ ꯆꯥꯛ ꯊꯣꯡꯅꯦꯦ ꯍꯥꯏꯕ ꯅꯠꯇ꯭ꯔꯣ
ꯎꯝ ꯑꯃꯨꯛ ꯊꯣꯡꯉꯤꯕꯅꯤꯅꯦ ꯍꯂꯛꯑꯒ ꯅ ꯏ꯭ꯔꯣꯒꯣꯏꯗꯦ
ꯑꯩꯗꯤ ꯅꯪ ꯆꯥꯛ ꯊꯣꯡꯕ ꯍꯩꯇꯦ ꯍꯥꯏꯕ꯭ꯔꯥ
ꯏꯁ ꯃꯤꯅꯤꯃꯤ ꯆꯥꯛ ꯆꯥꯒꯁꯨ ꯐꯩ ꯐꯅ ꯍꯥꯏꯇꯥꯔꯦ ꯆꯁ
ꯑꯩꯗꯤ ꯅꯪ ꯆꯥꯛ ꯊꯣꯡ ꯆꯥꯛ ꯌꯦꯟꯁꯥꯡ ꯊꯣꯡꯕ ꯍꯩꯇꯦ ꯍꯥꯏꯕꯗꯨꯗ ꯆꯥꯛ ꯊꯣꯡꯉꯦ ꯍꯥꯏꯗꯨꯣ ꯌꯥꯝ ꯊꯥꯖꯗꯕꯀꯣ
ꯑꯆꯥ ꯑꯆꯥꯉꯤꯅ
ꯍ ꯍꯖꯔꯦ
ꯏꯧꯒ
ꯑꯩ ꯁꯝ ꯄꯨꯛ ꯅꯥꯎ ꯑꯁꯤꯁ ꯍꯄꯥ ꯃꯗ
ꯍ ꯆꯕ ꯍꯥꯏꯅꯤ
ꯑꯩꯅ ꯑꯩ ꯁꯤꯡꯖꯨ ꯅꯠꯇꯦ ꯀꯩꯅꯣꯗꯣ ꯎꯁꯣꯏ ꯑꯃꯦꯠꯇꯨꯗꯣ ꯑꯗꯨꯒ ꯑꯗꯨꯒ ꯀꯩꯅꯣ ꯍꯩꯅꯧ ꯑꯆꯥꯔꯗꯣ ꯑꯗꯨ ꯑꯗꯨ ꯆꯥꯕꯒꯤ
ꯆꯥ
ꯑꯁ ꯅꯥꯕꯗꯨ ꯅꯥꯕꯒꯤ ꯂꯣꯏꯔꯦ ꯍꯧꯖꯤꯛ ꯎꯝ ꯂꯦꯡꯕ ꯌꯥꯗ꯭ꯔꯦ ꯆꯤꯟ ꯈꯗ ꯆꯤꯟ ꯆꯤꯟꯒꯤ ꯂꯦꯡꯕ ꯌꯥꯏꯑꯕ
ꯎꯝ ꯐꯌꯦ ꯐꯩ
ꯀꯩꯅꯅꯥ ꯐꯣꯡꯒꯦ
ꯁꯣꯏ ꯀꯩꯕ ꯎꯁꯣꯏ
ꯍꯥꯎꯅꯦ ꯎꯁꯣꯏ ꯎꯁꯣꯏꯒ ꯉꯥ ꯀꯧꯇꯥ ꯊꯣꯡꯉꯨ ꯌꯥꯗ꯭ꯔꯣ
ꯀꯔꯥ ꯍꯥꯏꯩꯁ ꯀꯥꯏ ꯎꯣꯏ ꯀꯩꯅꯣ ꯃꯅꯥ ꯑꯃ ꯌꯦ ꯇ ꯎꯝ ꯅꯕꯨꯗꯣ
ꯌꯦꯇꯨꯝ ꯂꯩꯕ ꯀꯩꯅꯣ ꯃꯤꯊ꯭ꯔꯨꯕꯤꯔꯣ
ꯈꯪ ꯅꯠꯇꯦ ꯃꯨꯊ꯭ꯔꯨꯕꯤ ꯑꯃ ꯅꯠꯇꯦ ꯑꯃꯅꯤꯅꯤ ꯈꯪ
ꯑꯣ ꯑ ꯀꯩꯅꯣ
ꯌꯥꯔꯦ ꯌꯥꯔꯦ ꯍꯥꯏꯏ ꯈꯪꯉꯦ
ꯃꯅꯝ ꯃꯅꯝ ꯀꯟꯕꯗꯨꯔꯣ ꯑꯣ
ꯑꯗꯨ ꯆ ꯑꯦ ꯑꯗꯨꯒ ꯑꯗꯨꯒ ꯍꯋꯥꯏꯖꯥꯔ ꯁꯒꯒꯤ ꯍꯋꯥꯖꯗꯣ
ꯑꯝ
ꯑꯗꯨꯒ
ꯑꯦ ꯑꯗꯨ ꯊꯣꯡꯕ ꯌꯥꯕ꯭ꯔꯥ ꯑꯗꯨ ꯆꯥꯃꯤꯟꯅꯕ ꯌꯥꯕ꯭ꯔꯥꯅꯦ ꯑꯩꯗꯤꯁꯤ ꯉꯁꯤꯅ ꯑꯍꯥꯟꯕꯅꯦ ꯑꯩ ꯇꯥꯔꯤꯁꯦ
ꯎ ꯆꯔ ꯄꯪꯅꯤꯅ
ꯎ ꯅꯣꯏ ꯅꯣꯏꯗꯤ ꯆꯥꯏꯁꯨ ꯍꯥꯏꯗꯦ ꯑꯩꯗꯤ ꯉꯁꯤꯅ ꯑꯍꯥꯟꯕꯅꯦ ꯆꯥꯕꯗꯣ ꯆꯥꯏ ꯍꯥꯏꯕ ꯈꯪꯕꯗꯣ
ꯑꯣ ꯑ
ꯁꯤꯖꯤꯦ ꯀꯥꯏ ꯀꯥꯏ ꯆꯔꯔꯣꯕ
ꯑꯁ ꯉꯁꯤꯗꯤ ꯀꯩꯅꯣ ꯃꯤꯌꯦ ꯍꯟꯗꯥꯛ ꯇꯅꯎꯅ ꯀ ꯅꯎꯅꯦ ꯍꯥ
ꯑꯦꯄꯣꯏꯟꯃꯦꯟ ꯂꯥꯛ
ꯍꯣꯏ ꯍꯟꯗꯛꯇ ꯅꯧꯅ ꯑꯦꯄꯣꯏꯟꯃꯦꯟ ꯂꯥꯛꯄꯅꯤꯅ ꯆꯠꯄ ꯆꯠꯇꯕ ꯌꯥꯗꯕ ꯌꯥꯝ ꯇꯟꯅ ꯌꯥꯝ ꯇꯟꯅ ꯆꯠꯂꯤꯅꯤ ꯀꯩꯅ
ꯇꯟꯒꯅꯣ ꯇꯟꯒꯅ ꯇꯟꯕ ꯍꯥꯏꯕꯁꯦ ꯐꯠꯇꯕꯅꯦ
ꯑꯁ ꯌꯥꯗꯅꯦ ꯃꯤ ꯃꯤ ꯑꯐꯕ ꯍꯥꯏꯁꯤꯁꯨ ꯇꯨꯃꯤꯟꯅ ꯂꯩꯕ ꯌꯥꯕ ꯌꯥꯕꯖꯥꯠ ꯅꯠꯇꯦꯀꯣꯣꯏ ꯃꯤ ꯌꯥꯝ ꯌꯦꯡꯁꯤꯟꯕꯁꯤꯗꯤ
ꯍꯣꯏ ꯑꯗꯨꯨꯂꯕꯨꯒ꯭ꯌꯥꯟ ꯇ ꯍꯥꯏꯁꯤꯅꯤ
ꯑꯗꯨ ꯑꯗꯨꯅꯦ
ꯑꯩꯁꯨ ꯆꯠꯂꯤ ꯉꯁꯤꯗꯤ ꯀꯣꯏꯕ
ꯅꯨꯡꯉꯥꯏꯔꯦꯅꯦ
ꯎꯝ ꯅꯨꯡꯉꯥꯏꯕ ꯂꯥꯏꯗꯅ ꯎꯝ ꯏ ꯀꯥꯏ
ꯀꯩꯀꯩ ꯊꯦꯡꯅꯔꯕ
ꯃꯥ ꯊꯤꯕꯗ ꯊꯕꯛ ꯑꯃ ꯇꯧꯔꯤꯕꯅꯤ ꯑꯩꯅ ꯈꯪꯗ꯭ꯔꯦ ꯅꯨꯄꯥ ꯑꯃ ꯃꯥ ꯅꯟ ꯗꯤ ꯑꯁꯤꯒꯤ ꯀꯩꯅꯣ ꯃꯐꯝꯗ ꯂꯩꯔꯝꯃꯣ ꯍꯥꯏꯔꯒ ꯊꯣꯛꯣꯛꯑꯦ ꯈꯣꯏ ꯂꯩꯔꯝꯗ꯭ꯔꯦ ꯃꯅꯨꯡ ꯆꯪꯉꯦ ꯂꯩꯔꯝꯗ꯭ꯔꯦ ꯎꯝ ꯇꯤꯛꯀꯦꯠꯀ ꯀꯛꯑꯒ ꯆꯪꯉꯤꯅꯦꯕꯦꯝ ꯂꯩꯔꯝꯗ꯭ꯔꯦ ꯑꯗꯩꯗꯤ ꯑꯃꯨꯛ ꯊꯣꯛꯑꯒ ꯕꯖꯥꯔꯗ ꯑꯃꯨꯛ ꯆꯠꯂꯦ ꯕꯖꯥꯔ ꯎꯝ ꯁꯦꯀꯦꯟ ꯍꯦꯟ ꯎꯝ ꯂꯣꯏ ꯌꯦꯡꯉꯦ ꯁꯨꯡ ꯎꯔꯛꯇꯕ ꯂꯥꯁꯇꯗꯤ ꯃꯃꯥꯟꯅꯕꯤꯗꯣ ꯃꯤꯁꯦꯁ ꯊꯥꯕ ꯍꯥꯏꯅ ꯁꯤꯤꯃꯥ ꯃꯗ꯭ꯔꯣ ꯈꯣꯠꯇ꯭ꯔꯣ ꯍꯥꯏꯔ ꯃꯥ ꯃꯥꯗꯤ ꯑꯩ ꯏꯅꯥꯛꯇ ꯂꯩꯌꯦ ꯌꯥꯔ ꯑꯗꯗꯤ ꯁꯥꯎꯅꯤꯡꯕꯗꯣ ꯀꯊꯤ ꯊꯤꯔꯒ ꯎꯝ
ꯌꯥꯝ ꯍꯩꯅꯦ ꯅꯣꯏꯗꯤꯌꯦ
ꯎꯁ
ꯍꯥꯏꯩꯅꯦ
ꯑꯦꯦ ꯑꯪꯉꯥꯎꯕ ꯇꯔꯗ ꯕꯖꯔ ꯀ ꯑꯆꯔ ꯑꯣꯏꯁꯦ ꯃꯁꯛ ꯃꯥꯟꯅꯝ ꯃꯥꯟꯅꯕ ꯀꯥꯟꯗ ꯊꯦꯡꯅꯔꯒ ꯋꯥ ꯉꯥꯡꯉꯤꯅ ꯑꯣꯏꯔꯝꯗꯕꯗꯨꯗ ꯍ ꯀꯥꯏ ꯏꯃꯕ ꯋꯥꯔꯤ ꯐꯅꯌꯥꯝ ꯁꯥꯔꯦ
ꯀꯩꯀꯩ ꯋꯥꯔꯤ ꯁꯥꯔꯕ ꯀꯃꯥꯏ ꯀꯃꯥꯏ ꯇꯧꯔꯕ
ꯀꯔꯤ ꯋꯥꯔꯤꯕꯨ ꯁꯥꯔꯅꯦ ꯐꯣꯏ ꯃꯔꯝꯗꯨꯅꯤ ꯀꯩꯅꯣ ꯅꯃꯅꯦ ꯐꯠ
ꯍꯥꯎ
ꯑꯩꯗꯤꯒ ꯀꯂꯕꯅꯦ
ꯑ
ꯅꯪ ꯍꯌꯦꯡ ꯀ꯭ꯂꯥꯁꯅ ꯂꯩꯕ꯭ꯔꯣ
ꯑꯩ ꯑꯦꯛꯖꯝ ꯂꯩꯥꯏ ꯍ ꯑꯁ ꯑꯩ ꯑꯩ ꯐꯣꯟ ꯇꯧꯈꯤꯒꯦꯀꯣ
ꯑꯥ
ꯏꯃꯥꯔꯖꯦꯟꯁꯤ ꯂꯥꯛꯑꯦꯕ
ꯑꯆꯥ
ꯀ ꯎꯝ ꯌꯦ ꯑꯃꯨ ꯀꯕꯥꯝꯃ ꯊꯗ